ꯍꯜꯂꯣ ꯅꯨꯡꯉꯥꯏꯔꯤꯕ ꯅꯪꯕꯣ
ꯐꯥꯔꯕꯣ
ꯇꯥꯔꯦ ꯍꯜꯂꯣ
ꯍꯜꯂꯣ ꯇꯥꯏꯌꯦ ꯇꯥꯏꯌꯦ ꯇꯥꯔꯥꯕꯣ
ꯑꯧ ꯑꯧ ꯇꯥꯔꯦ
ꯎꯝ
ꯅꯨꯡꯉꯥꯏꯔꯤꯕꯣ ꯀꯃꯥꯏ ꯀꯃꯥꯏ ꯇꯧꯔꯤꯒꯦ ꯆꯥꯗ꯭ꯔꯤꯌꯦ
ꯎꯝ ꯅꯨꯡꯉꯥꯏꯔꯤꯗ ꯄꯥꯡꯂꯩ ꯂꯩꯔꯤꯗ ꯈꯪꯗꯦ
ꯑꯣ ꯅꯪꯗꯤ ꯆꯥꯔꯕꯣ ꯆꯥꯛ
ꯎꯝ ꯆꯥꯗ꯭ꯔꯤ ꯑꯩ ꯀꯩꯅꯣꯗꯥ ꯇꯟ ꯆꯥꯥꯁꯜꯂꯨꯕꯩ ꯆꯥꯅꯤꯡꯗꯦꯅꯥ ꯆꯥꯗ꯭ꯔꯤ
ꯑꯁ ꯑꯩ ꯑꯩꯒꯥ ꯆꯞ ꯃꯥꯟꯅꯔꯦ ꯅꯪꯁꯨ
ꯑꯩꯁꯨ ꯉꯁꯥꯢ ꯑꯌꯨꯛꯇꯣ ꯇꯟꯗꯣ ꯆꯥꯗꯥꯕ ꯌꯥꯝ ꯀꯨꯏꯔꯕ ꯌꯨꯝꯒꯤ ꯇꯟꯁꯦ ꯃꯥꯏꯔꯦꯟ ꯁꯥꯛꯀ ꯇꯧꯔ ꯇꯧꯋꯦꯕꯥ ꯑꯗꯨ ꯆꯥꯁꯜꯂꯣꯕ ꯑꯗꯨꯒꯤꯅꯦ ꯏꯟꯖꯥꯡꯗꯨꯁꯨ ꯍꯋꯥꯏ ꯊꯣꯡꯖꯜꯂꯝꯕ
ꯎꯝꯍꯝ
ꯆꯥꯅꯤꯡꯗꯥꯗꯅꯅꯦ ꯂꯩꯔꯝꯃꯤꯅꯦ
ꯏꯟꯖꯥꯡ ꯈꯔ ꯍꯥꯎꯕ ꯑꯣꯢꯗꯤ ꯆꯥꯅꯤꯡꯒꯥꯗꯕ
ꯅꯣꯏꯗꯤ ꯅꯨꯡꯇꯤꯒꯤ ꯍꯋꯥꯏ ꯄꯤ ꯍꯥꯏꯗꯥꯏꯅꯦ ꯍꯣꯁꯇꯦꯜꯗꯥ
ꯍꯤ ꯎꯝ ꯄꯤꯌꯦ ꯑꯗꯣ ꯑꯩꯕꯨꯗꯤ ꯂꯩꯇ꯭ꯔꯦ
ꯑꯣ ꯅꯪꯗꯤ ꯀꯥꯏꯗ ꯂꯩꯕ꯭ꯔ ꯔꯦꯟꯇ ꯂꯩꯕ꯭ꯔꯥ
ꯎꯝꯍꯝ ꯑꯩ ꯌꯨꯝꯗ ꯑꯣꯏꯅ ꯂꯩꯔꯦ
ꯑꯣ ꯑꯁ ꯐꯔꯦ ꯑꯗꯨꯅ ꯅꯨꯡꯉꯥꯏꯔꯝꯃꯅꯤ
ꯎꯝ
ꯆꯥꯐꯝ ꯊꯥꯛꯐꯝ ꯍꯣꯁꯇꯦꯜꯁꯦ
ꯎꯝ
ꯑꯩꯈꯣꯏꯅ ꯁꯤꯜꯂꯥ ꯆꯥꯕ ꯅꯠꯇꯅ ꯍꯥꯎꯐꯝ ꯂꯩ ꯄꯣꯠꯇꯦꯗꯥ
ꯍꯣꯢ ꯑꯩ ꯏꯅꯥꯎꯄꯤꯗꯤ ꯌꯥꯝ ꯇꯧꯕꯅꯦ ꯅꯣꯏ ꯂꯩꯃꯤꯟꯅꯥꯕ ꯀꯥꯟꯗꯁꯨ ꯈꯪꯉꯝꯅꯤ ꯊꯥꯏꯅꯥ
ꯑꯁ ꯃꯥꯅ ꯉꯥꯛꯇꯅꯦ ꯍꯧꯗꯣꯛꯏꯁꯦ ꯖ꯭ꯌꯨ ꯂꯥꯎꯕꯤ ꯇꯧꯁꯦꯅꯥ
ꯃꯁꯦ ꯑꯥꯗ ꯏꯟꯇ꯭ꯔꯟꯒꯤ ꯂꯥꯛꯑꯝꯕꯗꯣ
ꯑꯥ ꯑꯥ
ꯗꯨꯀꯥꯟꯁꯤꯗꯅꯦ ꯃꯥꯗꯣ ꯑꯩꯒ ꯂꯩꯃꯤꯟꯅꯩꯌꯦꯕꯥ ꯑꯗꯨꯏ ꯃꯇꯝꯗꯨꯗ ꯑꯩꯈꯣꯏ ꯀꯥꯍꯣꯏꯁꯦ ꯁꯝꯃꯔ ꯚꯦꯀꯦꯁꯟꯒꯤ ꯌꯨꯝꯗ ꯂꯩꯈꯤꯕꯒꯤ ꯑꯩꯁꯨ ꯢ ꯢꯊꯟꯗ ꯂꯩꯕ ꯇꯥꯏꯃꯤꯡ ꯑꯣꯏꯕ ꯑꯩꯁꯤꯅ ꯁꯨꯇꯤꯗꯣ ꯂꯩꯇꯕ ꯑꯗꯨꯏꯗꯨꯒ ꯑꯈꯣꯢ ꯏꯄꯥꯅꯤ ꯂꯩꯃꯤꯟꯅꯩꯌꯦꯕꯥ ꯑꯁ ꯃꯥꯅ ꯇꯧꯕꯁꯤ ꯀꯩꯅꯣ
ꯆꯒꯦꯝ ꯄꯣꯝꯕꯕꯨ ꯇꯧꯕꯔꯣ ꯁꯦꯕꯣꯠꯀꯥ ꯉꯥꯔꯤꯒ ꯉꯧꯕꯕꯨ ꯇꯧꯕꯔꯣ ꯃꯥꯅ ꯆꯠꯂꯤꯕ ꯃꯐꯝꯗꯣ ꯈꯔ ꯂꯥꯞꯄꯦꯕꯥ ꯑꯗꯨꯏꯗꯨꯅ ꯍꯜꯂꯛꯄ ꯀꯥꯟꯗ ꯊꯦꯡꯉꯦꯕꯥ ꯑꯗꯣ ꯃꯥ ꯍꯥꯢ ꯑꯗꯨꯏꯅꯦ ꯑꯩꯉꯣꯟꯗ ꯆꯦ ꯃꯦꯇ꯭ꯔꯣꯐꯧ ꯊꯣꯛꯂꯥꯛꯑꯣ ꯍꯥꯏꯗꯣꯏꯅꯦꯕꯥ ꯁꯤꯗ ꯊꯣꯛꯇꯣꯏꯅꯦꯕꯀꯣ ꯑꯗꯨꯏꯗꯨꯒ ꯅꯨꯡꯗꯥꯡꯁꯦ ꯊꯦꯡꯉ ꯐꯥꯎꯕ ꯃꯥꯥꯁꯤꯗ ꯌꯦꯡꯉꯁꯦ ꯃꯁꯝ ꯅꯞ ꯅꯞ ꯂꯥꯎꯔꯒ ꯍꯥꯠꯄꯤꯒ ꯇꯧꯔꯒꯅꯦ ꯃꯥꯁꯤꯅ ꯇꯧꯔ ꯁꯥꯎꯒꯩ ꯆꯥꯕꯁꯤ ꯀꯩꯅꯣ ꯏꯕꯥꯅꯤ ꯑꯗꯨꯏ ꯃꯇꯝꯗꯨꯗ
ꯑꯗꯣ ꯃꯥꯗꯤ ꯊꯣꯡꯕ ꯊꯥꯛꯄꯁꯨ ꯇꯟꯗꯕꯅꯦ ꯑꯗꯒꯤ ꯎꯝ ꯑ ꯃꯥꯒ ꯑꯩꯒ ꯑꯗꯨꯝ ꯃꯥꯅ ꯑꯅꯝꯕ ꯊꯣꯡꯉꯦ ꯂꯩꯃꯤꯟꯅꯩꯀꯥꯟꯗ
ꯎꯝ
ꯁꯦꯝꯕ ꯁꯥꯕ ꯂꯩꯕ ꯇꯥꯕ ꯃꯥ ꯑꯗꯨꯝ ꯍꯧꯗꯣꯔꯛꯇꯣꯏꯅꯤ ꯖꯤꯌꯨ ꯑꯝꯇ ꯂꯥꯎꯍꯟꯁꯦ
ꯑꯥ ꯑꯩꯈꯣꯏꯕꯥꯏꯅꯤ ꯀꯩ ꯍꯥꯏꯅꯔꯝꯃꯤ ꯈꯪꯕ꯭ꯔꯥ ꯍꯧꯖꯤꯛꯁꯨꯅꯦ
ꯎꯝ
ꯒꯥꯔꯤ ꯂꯩꯕꯀꯥꯟꯗ ꯊꯔꯣꯏ ꯂꯩꯔꯨꯁꯦ ꯊꯔꯣꯏ ꯊꯣꯡꯕ ꯆꯥꯁꯦ ꯊꯔꯣꯏ ꯆꯦꯂꯦꯟꯁ ꯇꯧꯁꯤꯁꯤꯅꯦ ꯍꯥꯏꯅꯩꯁꯦ ꯃꯥꯅ ꯑꯁ ꯆꯥꯛ ꯑꯝꯇ ꯆꯥꯔꯣꯏ ꯊꯔꯣꯏ ꯉꯥꯛꯇ ꯆꯥꯅꯤꯁꯤꯅꯤ ꯊꯔꯣꯏ ꯆꯅꯤꯒꯤ ꯃꯊꯛꯇ ꯆꯨꯞꯀꯦꯁꯤꯅꯦ ꯃꯥ ꯍꯥꯏꯁꯦ
ꯍꯥꯎꯕꯅꯦ ꯅꯣꯡ ꯐꯥꯗꯣꯛ ꯆꯥꯕꯁꯨ
ꯑꯧ ꯑꯁ ꯑꯩ ꯏꯅꯥꯎꯄꯥ ꯑꯅꯤꯗꯨꯁꯨꯅꯦ ꯃꯣꯏꯁꯨꯅꯦ ꯊꯔꯣꯏ ꯆꯁꯦꯅꯅꯦ ꯈꯥꯡ ꯉꯝꯗ꯭ꯔꯕ ꯑꯩꯈꯣꯏꯁꯦ ꯍꯥꯏꯗꯤ ꯆꯥꯗꯕ ꯌꯥꯝ ꯀꯨꯏꯔꯕꯒꯤ ꯍꯧꯖꯤꯛꯁꯦ ꯃꯇꯝꯁꯨ ꯑꯣꯏꯕꯒꯤ ꯌꯥꯝ ꯆꯥꯅꯤꯡꯕꯗꯣ ꯑꯗꯨꯅꯦꯕ ꯑꯩꯈꯣꯏ ꯇꯧꯔꯤꯁꯦ ꯑꯗꯨꯏꯗꯨꯅ ꯑꯁ ꯐꯔꯦ ꯊꯔꯣꯏ ꯆꯦꯂꯦꯟꯖ ꯇꯧꯈꯥꯏ ꯁꯤ ꯁꯤꯅꯤ ꯑꯩꯈꯣꯏ ꯃꯥꯆꯧꯕꯤꯅ ꯂꯩꯀꯥꯏ ꯈꯨꯗꯦꯡ ꯑꯃ ꯋꯥꯔꯨꯔꯒꯦ ꯑꯗꯨ
ꯎꯝ
ꯀꯛꯑꯣ ꯑꯗꯨꯒ ꯂꯩꯀꯥꯏꯒꯤ ꯈꯥꯡ ꯑꯆꯧꯕꯗꯨ ꯋꯥꯏꯔꯨꯔꯒꯦ ꯑꯗꯨꯒ ꯊꯣꯡꯉꯣ ꯍꯥꯏꯅꯦ ꯑꯩꯈꯣꯏꯒꯤ ꯆꯥꯅꯤꯡꯕꯒꯤ ꯗꯤꯒ꯭ꯔꯤꯗꯣ ꯎꯕꯗꯅꯦ ꯌꯥꯝ ꯆꯥꯗꯧ ꯃꯥꯜꯂꯕ ꯑꯩꯈꯣꯏꯁꯦ
ꯍꯝ
ꯑꯗꯨꯒꯤ ꯑꯁ ꯅꯣꯏꯕꯅ ꯂꯣꯏꯔꯦ ꯑꯗꯨꯅ ꯌꯨꯝꯗ ꯂꯥꯛꯄꯁꯦ
ꯅꯣꯏꯌꯦ ꯍꯥꯏꯗꯤ ꯌꯨꯝꯒꯤ ꯆꯥꯛ ꯏꯟꯁꯥꯡ ꯆꯥꯔꯕꯅꯤꯅꯀꯣ
ꯎꯝ ꯆꯔꯥ ꯍꯦꯟꯒꯦ ꯈꯜꯂꯝꯕꯁꯦ ꯍꯦꯛꯇ ꯉꯝꯈꯤꯗꯕꯣ ꯏꯟꯁꯥꯡꯗꯣ ꯎꯕꯗꯅꯦ ꯑꯗꯨꯝ ꯆꯥꯛꯁꯦ ꯒ꯭ꯔꯣꯡ ꯒ꯭ꯔꯣꯡ ꯆꯪꯒꯤꯕ
ꯑꯗꯒꯤ ꯆꯔꯥ ꯍꯦꯟꯒꯦ ꯈꯜꯂꯒꯅ ꯑꯃꯨꯛ ꯏꯟꯖꯥꯡ ꯍꯥꯎꯒꯠꯂꯛꯑꯅꯤ
ꯄꯥꯟꯒ ꯊꯥꯡꯖꯤꯡꯒ ꯏꯔꯣꯟꯕ ꯇꯧꯔꯒꯕꯨ ꯀꯃꯥꯏꯅ ꯆꯥꯔꯥ ꯍꯦꯟ ꯉꯝꯗꯣꯏꯅꯣ ꯍꯥꯏꯕ
ꯎꯝ ꯆꯦꯁꯨ ꯏꯔꯣꯝꯕ ꯌꯥꯝ ꯄꯥꯝꯕ꯭ꯔꯥ ꯑꯩꯁꯨ ꯄꯥꯝꯃꯦ ꯑꯩꯁꯨ ꯏꯔꯣꯝꯕ ꯌꯥꯝ ꯄꯥꯝꯃꯦ
ꯎꯝ
ꯑꯗꯩ ꯑꯍꯥꯎꯕ ꯁꯥ ꯉꯥ ꯅꯠꯇ꯭ꯔꯦ ꯅꯠꯇ꯭ꯔꯁꯨ ꯑꯗꯨꯝ ꯏꯔꯣꯝꯕ ꯑꯣꯏꯔꯁꯨ ꯑꯗꯨꯝ ꯄꯥꯝꯕ ꯍꯥꯏꯗꯤ ꯈꯪꯗꯦ ꯍꯥꯎꯇꯕ ꯂꯩꯇ꯭ꯔꯦꯗꯣ
ꯍꯣꯏ ꯍꯥꯎꯇꯕ ꯄꯥꯝꯗꯕ ꯏꯟꯁꯥꯡ ꯑꯃꯒ ꯈꯜꯂꯛꯑꯣ ꯀꯥꯥꯏ ꯍꯥꯏ ꯀꯥꯟꯁꯤꯗ ꯈꯟꯐꯝ ꯈꯪꯗꯕꯗꯣ ꯑꯗꯨ ꯑꯣꯏꯔꯦ ꯍꯧꯖꯤꯛ ꯑꯗꯨꯒꯤ ꯏꯁꯇꯦꯖꯇꯣ ꯑꯣꯏꯔꯦ
ꯑ
ꯎꯝ
ꯏꯕꯥꯅꯤ ꯏꯃꯥꯟꯅꯕꯤ ꯏꯕꯥꯅꯤꯗꯣ ꯃꯑꯣꯡꯒꯗꯤ ꯌꯥꯝ ꯃꯥꯜꯂꯝꯕꯅꯦ ꯗꯥꯏ ꯇꯤꯡꯒ ꯇꯧꯔꯗꯅ ꯋꯥꯛꯀꯤꯡꯒ ꯆꯠꯂꯗꯅ ꯑꯌꯨꯛꯇ ꯍꯜꯂꯛ ꯒ ꯑꯃꯨꯛ ꯑꯦꯛꯁꯔꯁꯥꯏꯁ ꯃꯇꯦꯛ ꯑꯃ ꯈꯣꯡ ꯈꯨꯨꯠꯀ ꯊꯥꯡꯀꯠꯇꯅ ꯇꯧꯔꯝꯃꯦ ꯃꯑꯣꯡ ꯃꯑꯣꯡ ꯃꯥꯜꯍꯜꯂꯝꯃꯒ ꯅꯣꯡꯃ ꯈꯛꯒꯤ ꯇꯣꯛꯈ꯭ꯔꯦꯗꯣ
ꯑꯣ ꯑꯁ ꯑꯩꯁꯨ ꯌꯥꯝ ꯇꯧꯔꯝꯃꯦ ꯃꯔꯛ ꯑꯃ ꯖꯨꯝꯕꯒꯁꯤꯅ ꯆꯣꯡꯉꯤꯕꯁꯤꯅ ꯆꯣꯡꯉꯤꯕꯁꯤꯅ ꯑꯦꯛꯁꯔꯁꯥꯏꯁ ꯁꯤ ꯋꯥꯈꯟꯗ ꯂꯨꯞꯄꯨꯔꯕꯅꯤ ꯃꯔꯛ ꯑꯃ ꯑꯗꯨꯕꯨ ꯌꯥꯗ꯭ꯔꯦ ꯋꯥꯕ ꯅꯨꯃꯤꯠꯇ ꯑꯗꯨꯝ ꯇꯣꯛꯈꯤ
ꯅꯣꯏꯒꯟꯕ ꯖꯥꯠꯅꯤꯅ ꯌꯥꯗꯦ
ꯎꯝ ꯑꯗꯣ ꯑꯩꯁꯦ ꯅꯣꯏꯒꯟꯕ ꯃꯤꯗꯤ ꯑꯣꯏꯗꯕꯅꯦꯕ ꯑꯩ ꯍꯦꯛ ꯈꯪꯉꯛ ꯄꯗꯩ ꯉꯁꯤꯐꯥꯎꯕ ꯑꯗꯨꯝ ꯌꯥꯡꯁꯦ ꯀꯪꯉ ꯂꯥꯛꯄꯅꯦꯕ ꯍꯟꯗꯛꯀꯤ ꯃꯇꯥꯡꯁꯤꯗꯤ ꯉꯝꯗ꯭ꯔꯕꯗꯣ ꯅꯣꯏꯔꯦ ꯍꯥꯏꯕ ꯑꯩ ꯉꯛꯏꯅꯦ ꯍꯥꯏꯕ ꯃꯤ ꯈꯨ ꯗꯤꯡꯃꯛꯅ ꯑꯩꯗꯣ ꯅꯣꯏꯔꯛꯑꯕꯒꯤ
ꯀꯩꯅꯣ ꯆꯦꯆꯦ ꯌꯨꯝꯗ ꯂꯩꯕꯗꯤ ꯀꯌꯥꯝ ꯀꯨꯏꯔꯛꯑꯒꯦ
ꯀꯨꯏꯗ꯭ꯔꯤꯌꯦ ꯑꯩꯗꯣ ꯗꯦꯠ ꯀꯩꯅꯣꯗ ꯇꯣꯏꯟꯇꯤ ꯁꯤꯛꯁ ꯇ ꯑꯣꯏꯔ ꯃꯥꯜꯅꯦ ꯑꯩꯅ ꯂꯥꯛꯄꯗꯣ
ꯎꯝ ꯑꯣ
ꯑꯩꯅ ꯑꯁ ꯑꯗꯨꯏ ꯃꯇꯝꯗꯣ ꯑꯩ ꯏꯅꯥꯎꯄꯤ ꯍꯣꯁꯇꯦꯜꯗ ꯂꯩꯌꯦꯕ ꯑꯩꯅ ꯑꯁ ꯀꯩ ꯅꯨꯃꯤꯠ ꯂꯥꯛꯇꯣꯏꯅꯣ ꯀꯩ ꯅꯨꯃꯤꯠ ꯂꯥꯛꯇꯣꯏꯅꯣꯗ ꯃꯥ ꯂꯩꯇꯕꯁꯦ ꯏꯆꯤꯛ ꯆꯤꯛꯄꯗꯣ
ꯑꯥ
ꯃꯥ ꯂꯩꯔꯒꯅ ꯑꯃꯨꯛ ꯎꯔꯥꯎ ꯊꯔꯥꯎꯗꯅ ꯇꯧꯔꯒꯀꯣ ꯃꯤꯠꯅꯤꯟꯗꯣꯏꯅꯦꯕ
ꯎꯝ ꯏꯃꯥꯟꯅꯕꯤꯗꯨꯗꯒꯤ ꯑꯩꯅ ꯑ ꯕꯦꯠꯁ ꯑꯃ ꯍꯥꯜꯂꯦꯕ
ꯑꯥ
ꯑꯗꯨꯒꯤ ꯑꯩꯗꯤ ꯂꯣꯏꯔꯒ ꯑꯗꯨꯝ ꯊꯣꯛꯑꯦ ꯍꯧꯖꯤꯛ ꯌꯨꯝꯗ ꯂꯩꯔꯦꯕ
ꯐꯥꯔꯦ ꯅꯪꯗꯤ ꯃꯛ ꯃꯈꯥ ꯀꯩ ꯀꯃꯥꯏꯟ ꯇꯧꯗꯣꯏꯕ ꯑꯗꯨꯗꯤ ꯀꯩ ꯇꯧꯒꯦ ꯈꯜꯂꯤꯕ
ꯑꯩꯖꯦ ꯀꯩꯅꯣ ꯇꯧꯕꯅꯦ ꯎꯝ ꯀꯩꯅꯣ ꯐꯣꯝ ꯑꯃ ꯊꯥꯖꯤꯟꯕꯅꯦꯕꯀꯣ ꯑꯗꯨꯖꯦ ꯑꯦꯛꯖꯥꯝꯁꯦ ꯆꯠꯄ ꯉꯝꯍꯧꯗ꯭ꯔꯦꯕ
ꯎꯝ
ꯑꯗꯨꯒ ꯑꯃꯨꯛ ꯑꯃꯗ ꯑꯃꯨꯛ ꯊꯥꯏꯌꯦ ꯑꯗꯨꯗꯨꯅ ꯁꯦꯂꯦꯛꯁꯟ ꯇꯧꯔꯛꯇ꯭ꯔꯦ ꯑꯗꯣ ꯍꯧꯖꯤꯛꯁꯦ ꯑꯗꯨꯝ ꯀꯣꯆꯤꯡ ꯌꯥꯎꯁꯟꯒꯦꯅ ꯇꯧꯔꯤ ꯕ ꯑꯃ ꯑꯃ ꯃꯅꯨꯡꯗ ꯇꯧꯕꯗꯣ
ꯑꯥ ꯑꯥ
ꯑꯗꯨꯗꯣ ꯌꯥꯎꯁꯟꯒꯦꯟ ꯇꯧꯔꯤꯕ ꯈꯪꯗꯦ ꯑꯗꯨꯖꯨ
ꯎꯝ ꯍꯣꯏꯗꯩ ꯊꯥꯕ ꯌꯥꯕ ꯑꯦꯛꯖꯥꯝ ꯀꯩ ꯀꯥ ꯑꯗꯨꯒ ꯌꯥꯎꯕ ꯌꯥꯕ ꯀꯣꯆꯤꯡ ꯀꯩꯀꯥ ꯌꯥꯎꯁꯜꯂꯣ ꯑꯗꯨꯃꯥꯏ ꯅꯪꯒꯤꯁꯨ ꯃꯇꯥꯡ ꯆꯥꯕ ꯀꯥꯟꯗ ꯑꯗꯨꯝ ꯁꯂꯦꯛ ꯇꯧꯖꯔꯛꯁꯅꯤ ꯅꯠꯇ꯭ꯔꯥ ꯍꯧꯖꯤꯛꯀꯥꯟꯗꯤ ꯀꯩꯁꯨ ꯂꯥꯏꯗ꯭ꯔꯕꯅꯤ ꯊꯕꯛ ꯑꯃ ꯇꯧꯕ ꯒꯥꯏꯁꯦ
ꯃꯥꯅꯦ
ꯊꯥꯏꯅꯗꯨꯝ ꯑꯁ ꯅꯨꯄꯤꯗꯤ ꯂꯨꯍꯣꯡꯒ꯭ꯔ ꯂꯣꯏꯔꯦ ꯍꯥꯏꯕꯒꯤ ꯋꯥꯈꯜꯂꯣꯟ ꯑꯃ ꯂꯩ ꯀꯤꯅꯗ꯭ꯔꯥ ꯔꯥꯏꯠꯁꯤ ꯏꯅꯝ ꯅꯝꯊꯕꯒꯤ ꯁꯤꯁꯇꯦꯝ ꯑꯃ ꯇꯧꯋꯤꯗꯅ ꯍꯧꯖꯤꯛꯀꯥꯟꯗꯤ ꯑꯗꯨ ꯅꯠꯇ꯭ꯔꯕꯅꯦ ꯑꯗꯨꯅ ꯊꯥꯕ ꯌꯥꯕ ꯊꯥꯖꯜꯂꯣ ꯀꯩꯁꯨ ꯀꯥꯏꯗꯦ ꯃꯇꯝ ꯃꯌꯥꯝ ꯂꯩꯔꯤ ꯃꯤ ꯆꯍꯤ ꯅꯤꯐꯨ ꯌꯥꯡꯈꯩ ꯁꯨꯔꯕꯥꯎ ꯄꯤ ꯍꯥꯆ ꯗꯤ ꯇꯧꯕ ꯂꯩꯔꯤꯁꯤꯅꯦꯃꯤ
ꯂꯩꯌꯦ ꯂꯩꯌꯦ
ꯎꯝ ꯑꯗꯨꯗ ꯀꯩꯁꯨ ꯀꯥꯏꯗꯦ ꯇꯝꯕ ꯌꯥꯕ ꯇꯝꯕ꯫
ꯎꯝ ꯌꯥꯁꯨ ꯇꯝꯕ ꯌꯥꯔꯤꯒꯩ ꯇꯝꯒꯦ ꯁꯤꯗꯤ꯫
ꯎꯝ ꯅꯣꯏꯗꯤ ꯏꯆꯤꯜ ꯏꯅꯥꯎ ꯀꯌꯥꯅꯣ?
ꯑꯈꯣꯏ ꯏꯆꯤꯜ ꯏꯅꯥꯎ ꯑꯅꯤꯅꯦ ꯑꯩꯅ ꯑꯍꯟ ꯏꯅꯥꯎ
ꯑꯣ ꯎꯝ ꯃꯥꯟꯅꯔꯦ ꯑꯈꯣꯏ ꯕꯥꯅꯤ ꯑꯗꯨꯗꯤ꯫
ꯑꯣ
ꯎꯝ ꯑꯩꯁꯦ ꯈꯪ ꯑꯥꯎ ꯃꯥꯅꯦ ꯑꯩꯁꯦ ꯈꯪꯗꯤ ꯈꯪ ꯈꯪꯈꯤꯕꯅꯦꯕ ꯑꯗꯨꯒ ꯀꯥꯎꯈ꯭ꯔꯕꯗꯣ ꯑꯗꯨꯒꯤꯅꯤ ꯅꯪꯉꯣꯟꯗ ꯑꯃꯨꯛ ꯍꯪꯖꯜꯂꯛꯏꯁꯦ꯫
ꯎꯝ
ꯎꯝ ꯅꯣꯡ ꯇꯥꯗ꯭ꯔꯣ ꯑꯗꯨꯗꯗꯤ꯫
ꯁꯤꯗꯗꯤ ꯑꯃꯨꯛ ꯇꯥꯔꯝꯃꯦ ꯌꯥꯝ ꯀꯟꯗꯤ ꯅꯠꯇꯕ ꯈꯔ ꯈꯔꯗꯤ ꯈꯤꯛꯑꯝꯃꯦ ꯑꯗꯨꯒ ꯑꯃꯨꯛ ꯄꯣꯛꯈ꯭ꯔꯦ ꯑꯗꯨꯃꯥꯏꯅ ꯑꯗꯨꯝ ꯇꯧꯋꯦ ꯉꯔꯥꯡ ꯑꯗꯒꯤ ꯍꯤꯡꯁꯥ ꯏꯊꯣꯛ ꯊꯣꯛꯇꯕꯤꯗ ꯃꯥꯥꯏ ꯁꯨꯝ ꯇꯧꯔ ꯂꯩꯔꯦ ꯇꯥꯕ꯭ꯔꯁꯨ ꯀꯟꯅ ꯇꯥꯗꯕꯤ꯫
ꯎꯝ
ꯅꯣꯏ ꯗꯣꯝꯗꯗꯤ ꯅꯣꯡ ꯇꯥꯕ꯭ꯔꯥ꯫
ꯉꯔꯥꯡ ꯑꯈꯣꯏꯁꯨꯅꯦ ꯉꯔꯥꯡ ꯅꯨꯡꯗꯥꯡꯗꯣ ꯈꯔ ꯇꯥꯏꯌꯦꯕ ꯑꯗꯣ ꯉꯁꯤꯁꯤꯅ ꯑꯗꯨꯝ ꯃꯪꯉꯒ ꯅꯨꯡꯁꯥ ꯄꯨꯔꯥ ꯁꯥꯗꯕꯤꯗ ꯅꯣꯡꯁꯦ ꯇꯥꯔꯛꯇꯧ ꯃꯥꯅ ꯃꯥꯅ ꯁꯨꯛꯇꯥ ꯇꯥꯗꯕꯤꯗꯣ ꯑꯗꯨꯃꯥꯏꯅ ꯇꯧꯔ ꯂꯩ
ꯑꯩꯈꯣꯏꯗꯨꯗ ꯂꯩꯔꯤꯅꯦ ꯑꯗꯨꯃꯥꯏꯅ ꯇꯥꯕ꯭ꯔꯥ ꯇꯥꯗꯕꯤꯗ꯫
ꯎꯝ ꯇꯥꯗꯦ ꯅꯣꯡꯁꯦ ꯄꯥꯛ ꯇꯥꯗꯦ꯫ ꯖꯨꯟ ꯖꯨꯂꯥꯏ ꯍꯥꯏꯕ ꯃꯇꯝꯁꯦ ꯅꯣꯡꯒ ꯌꯥꯝ ꯇꯥꯗꯅ ꯊꯥꯏꯅꯗꯤ ꯏꯁꯤꯡꯒ ꯏꯆꯥꯎ ꯊꯣꯛꯇꯅ ꯇꯧꯈꯤꯕꯅꯦ ꯍꯧꯖꯤꯛꯅ ꯂꯩꯀꯪ ꯊꯣꯛꯇꯣꯔꯦ ꯇꯧꯔꯤꯁꯦ꯫
ꯍꯣꯏ ꯍꯣꯏ ꯏꯁꯤꯡ ꯑꯝꯇ ꯆꯥꯎꯕ ꯆꯥꯎꯈꯤꯗ꯭ꯔꯦ ꯈꯟꯕꯨ ꯈꯜꯂꯨꯗꯦ꯫
ꯍꯣꯏ ꯑꯁ ꯏꯁꯤꯡ ꯆꯥꯎꯕ ꯃꯇꯝꯗꯨꯗꯤ ꯀꯅꯣ꯫ ꯃꯪꯒ ꯃꯥꯟꯕꯅꯦ ꯍꯥꯏꯕ ꯃꯪꯂ ꯇꯥꯏꯕꯪꯂ ꯒ꯭ꯌꯥꯟ ꯇꯥꯗꯕꯗꯣ꯫ ꯍ
ꯅꯣꯏꯆꯦ ꯍꯣꯔꯦꯟ ꯑꯌꯨꯛꯀꯤ ꯆꯥꯛ ꯆꯥꯔꯔꯣꯏ꯫
ꯉꯥꯏꯍꯥꯛ ꯂꯩꯔꯒ ꯆꯥꯒꯦ ꯇꯧꯕꯅꯦ ꯍꯣꯏ꯫ ꯑꯈꯣꯏ ꯆꯥꯛ ꯆꯥꯗꯕ ꯃꯤ ꯑꯃꯇ ꯂꯩꯔꯝꯗ꯭ꯔꯕ ꯇꯟ ꯆꯁꯜ ꯁꯟꯔꯨꯕꯒꯤ ꯂꯣꯏꯅ ꯃꯊꯟ ꯃꯊꯟ꯫ ꯊꯕꯛ ꯆꯠꯅꯈꯤꯕꯗꯣ ꯑꯗꯨꯒꯤ ꯉꯥꯏꯍꯥꯛ ꯂꯩꯔꯒ ꯆꯥꯔꯅꯤ ꯆꯥꯛ ꯆꯥꯗ꯭ꯔꯤꯐꯥꯎ ꯊꯕꯛ ꯂꯣꯏ ꯅꯥꯏꯗ꯭ꯔꯦ ꯆꯠꯅꯤꯡꯕ꯫
ꯂꯣꯏꯗꯕꯅꯦ ꯆꯥꯛ ꯍꯦꯛ ꯆꯥꯗ꯭ꯔꯤꯉꯩ ꯊꯕꯛ ꯂꯣꯏꯗꯕ꯫
ꯎꯝ ꯍꯌꯦꯡꯈꯩ ꯑꯌꯨꯛꯇꯒ ꯇꯥꯟ ꯆꯥꯍꯜꯂꯔꯣꯏꯒꯦ꯫
ꯑꯥ ꯑ ꯑꯩ ꯑꯩꯁꯨ ꯑ ꯑꯩꯅ ꯆꯥꯛ ꯌꯥꯝ ꯆꯥꯅꯤꯡꯕꯅ ꯆꯠꯊꯕꯗꯤ ꯅꯠꯇꯕ ꯑ ꯑꯈꯣꯏ ꯏꯅꯥꯎꯅꯨꯄꯤ ꯑꯃ ꯃꯥꯗꯣ
ꯎꯝ
ꯚꯦꯀꯦꯁꯟ ꯂꯣꯏꯔꯕ ꯑꯗꯨꯒꯤ ꯃꯥꯖꯦ ꯁ꯭ꯀꯨꯜ ꯆꯠꯄ ꯍꯧꯔꯅꯤ ꯆꯦ ꯇꯟ ꯆꯥꯔꯨꯁꯦ ꯍꯥꯏꯕꯗꯨꯗ ꯃꯥ ꯍꯥꯏꯔꯛꯏꯁꯦ ꯅꯤꯅꯤ ꯍꯨꯝꯅꯤ ꯁꯨꯔꯛꯑꯕꯅꯦꯕ ꯉꯁꯤꯗꯤ ꯆꯠꯄꯤꯔꯒꯦꯅ ꯆꯠꯂꯨꯕ
ꯅꯣꯡ ꯐꯥꯗꯣꯛ ꯑꯗꯨꯃꯥꯏꯟ ꯆꯥꯕꯗꯨꯁꯨ ꯍꯥꯎꯕꯅꯤꯅ
ꯍꯥꯎꯋꯦ
ꯎꯝ ꯎꯝ
ꯆꯥꯎꯕ
ꯎꯝ
ꯆꯦ ꯏꯃꯥꯟꯅꯕꯤ ꯈꯣꯏꯒ ꯌꯨꯝ ꯅꯛꯅꯕ꯭ꯔꯣ ꯀꯃꯥꯏꯅ ꯇꯧꯒꯦ
ꯑꯥꯎ ꯅꯛꯅꯩꯌꯦ
ꯑꯣ ꯑꯣ ꯅꯨꯄꯤ ꯌꯥꯝ ꯂꯩꯕꯅꯤꯅ ꯅꯨꯡꯉꯥꯏꯔꯝꯅꯤ
ꯑꯁ ꯅꯨꯡꯉꯥꯏ
ꯅꯨꯄꯤ ꯌꯥꯝ ꯂꯩꯕꯁꯦ ꯑꯉꯥꯡ ꯑꯣꯏꯔꯤꯉꯩꯗꯕꯨꯗꯤ ꯅꯨꯡꯉꯥꯏꯔꯝꯃꯣꯏꯀꯣ ꯍꯥꯏꯗꯤ ꯑꯩꯈꯣꯏ ꯄꯦꯔꯦꯟꯁꯁꯤꯡꯗ
ꯍꯣꯏ
ꯍꯧꯖꯤꯛꯇꯤ ꯅꯨꯡꯉꯥꯏꯔꯕꯗꯣ
ꯎꯝ
ꯅꯪꯅ ꯅꯪ ꯅꯃꯥꯟꯅꯕꯤꯒ ꯑꯩꯒꯗꯣ ꯑꯩꯈꯣꯏ ꯕꯥꯅꯤꯁꯦ ꯑꯉꯥꯡ ꯑꯣꯏꯔꯤꯉꯩꯗ ꯑꯗꯨꯝ ꯁꯥꯟꯅꯗꯣꯏꯅꯦꯕ ꯏꯇꯥ ꯀꯣꯏꯕꯤꯁꯦ ꯑꯗꯨꯒ ꯃꯥꯒꯤ ꯍꯦꯛ ꯃꯆꯦꯁꯦ ꯂꯨꯍꯣꯡꯈ꯭ꯔꯕꯗꯣ ꯃꯥꯁꯤꯅꯅꯦ ꯗ꯭ꯔꯦꯁꯁꯦ ꯁꯦꯠꯆꯤꯜꯍꯜꯂꯦꯗꯅ ꯑꯩꯈꯣꯏꯅ ꯑꯗꯨꯏꯗꯨꯒ ꯌꯨꯝ ꯁꯪꯕꯤ ꯁꯥꯎ ꯅꯪꯅ ꯍꯥꯏꯔꯒ ꯃꯥꯁꯤꯅ ꯑꯗꯨꯝ ꯌꯨꯝ ꯁꯪꯍꯜꯂ ꯂꯩꯗꯣꯏꯅꯦꯕ ꯑꯗꯨꯒ ꯑꯩ ꯏꯅꯥꯎꯄꯤꯁꯤꯒ ꯑꯩꯁꯤꯒꯅ ꯑꯩꯈꯣꯏ ꯑꯅꯤꯁꯤꯅ ꯀꯩ ꯍꯥꯏꯅꯤ ꯑꯩꯈꯣꯏ ꯃꯥꯍꯣꯏ ꯑꯩꯈꯣꯏ ꯃꯥꯆꯧꯕꯤ ꯃꯣꯏꯒꯤ ꯍꯤꯜꯁ ꯆꯥꯗꯕ ꯍꯤꯜꯁꯦ ꯑꯩꯈꯣꯏꯅ ꯇꯣꯡꯁꯟꯗꯣꯏꯅꯦꯕ ꯑꯍꯥꯟ ꯑꯍꯟꯕꯁꯦ ꯑꯗꯨꯒ ꯏꯕꯥꯅꯤꯁꯤꯅ ꯍꯤꯜꯁꯦ ꯏꯆꯥ ꯆꯥꯗꯒꯩ ꯏꯆꯥꯎ ꯆꯥꯎꯉꯩ ꯗ꯭ꯔꯦꯁꯀꯁꯦ ꯁꯦꯠꯆꯤꯜꯂꯒ ꯑꯣꯖꯥ ꯑꯣꯏꯕꯤ ꯑꯣꯐꯤꯁ ꯀꯥꯕꯤ ꯁꯥ ꯀꯣꯏꯆꯠ ꯆꯠ ꯆꯠ ꯇꯣꯏꯕ ꯏꯕꯥꯅꯤꯁꯤꯅ
ꯎꯝ ꯎꯝ
ꯑꯗꯣ ꯑꯩꯈꯣꯏ ꯆꯦꯁꯤꯅ ꯑꯗꯨꯝ ꯌꯨꯝ ꯁꯪꯕꯤ ꯁꯥꯎ ꯍꯥꯏꯔꯒ ꯃꯥꯁꯤꯅꯅꯦ ꯗ꯭ꯔꯦꯁ ꯁꯦꯠꯆꯤꯜꯍꯜꯂꯛꯑꯦ ꯑꯗꯨꯝ ꯐꯃꯨꯡꯗ ꯇꯨꯝꯃꯤ ꯈꯪꯗꯦ ꯀꯩꯗ ꯑꯗꯨꯝ ꯂꯩꯍꯟꯗꯣꯏꯕ ꯃꯥꯟ ꯑꯗꯨꯅ ꯏꯕꯥꯅꯤꯁꯤꯅ ꯀꯣꯏꯆꯠ ꯆꯠꯂꯒꯅꯦ ꯌꯥꯝ ꯁꯥꯟꯅꯔꯛꯑꯦꯕ ꯑꯩꯈꯣꯏꯗꯤ
ꯎꯝ ꯑꯩꯈꯣꯏꯁꯨ ꯁꯥꯟꯅꯔꯛꯑꯦ ꯑꯗꯣ ꯏꯄꯥꯥꯝꯒꯤꯗꯤ ꯀꯌꯥ ꯂꯩꯇꯦ ꯑꯩꯒ ꯏꯃꯥꯟꯅꯕꯤ ꯕꯤ ꯑꯃꯒ ꯑꯩꯈꯣꯏ ꯑꯅꯤ ꯈꯛꯇꯅꯤ ꯑꯩꯈꯣꯏ ꯊꯪꯅꯕꯗꯒꯤ